ꯇꯥꯔꯕꯣ
ꯇꯥꯔꯦ ꯇꯥꯔꯦ
ꯑꯣ ꯀꯩꯗꯧꯔꯝꯃꯤꯅꯣ ꯏꯆꯦ ꯑꯣꯎ ꯆꯥꯛ ꯇꯣꯛꯑꯦ
ꯑꯈꯣꯏꯖꯨ ꯆꯥꯛ ꯆꯥꯛ ꯇꯣꯛꯄꯒꯤ ꯑꯗꯨꯝ ꯂꯩꯔꯝꯃꯤ
ꯑꯣ ꯑꯣ ꯀꯩꯀꯩ ꯍꯦꯟꯖꯥꯡ ꯆꯥꯔꯒꯦ
ꯉꯁꯤꯁꯦ ꯈꯥꯃꯦꯟ ꯊꯣꯡꯉꯦ ꯑꯗꯒꯤ ꯁꯤꯡꯖꯨ ꯑꯃꯒ
ꯀꯩ ꯆꯥꯔꯦ ꯅꯣꯏꯗꯤ ꯀꯩ ꯍꯦꯟꯖꯥꯡ ꯆꯥꯔꯒꯦ
ꯀꯩꯅꯣ ꯆꯥꯏꯌꯦ ꯀꯥꯡꯁꯣꯏ ꯑꯣꯏꯅ ꯆꯥꯔꯦ ꯉꯁꯤꯗꯤ
ꯎꯝ
ꯀꯃꯥꯏ ꯇꯧꯔꯤꯒꯦ ꯍꯧꯖꯤꯛꯀꯥꯟꯁꯤꯕꯨ
ꯈꯪꯗꯦꯗ ꯁꯨꯝ ꯂꯩꯔꯤ ꯍꯥꯏꯗꯨꯅꯤ
ꯊꯕꯛ ꯆꯠꯇ꯭ꯔꯕꯣ
ꯑꯣ ꯊꯕꯛ ꯆꯠꯇꯦ ꯐꯤ ꯑꯣꯏꯅ ꯁꯥꯔ ꯂꯩꯌꯦ
ꯑꯣ ꯐꯩ ꯐꯩ ꯅꯪꯒꯤ ꯃꯦꯀꯞ ꯇꯝꯕꯗꯨꯗꯤ ꯂꯣꯏꯒ꯭ꯔꯕꯣ
ꯑꯧ ꯂꯣꯏꯒꯔꯦ ꯃꯦꯀꯞ ꯇꯝꯕ ꯀꯣꯔꯁ ꯁꯨ ꯁꯨꯒ꯭ꯔꯦ
ꯑꯗꯨ ꯑꯗꯨꯗꯤ ꯃꯤ ꯀꯦꯕ ꯆꯠꯄ ꯍꯧꯔꯝꯃꯅꯤ
ꯑꯥ ꯈꯔ ꯈꯔ ꯍꯧꯔꯦ ꯆꯠꯄ
ꯎꯝ ꯑꯗꯨꯗꯤ ꯑꯃꯨꯃꯨꯛ ꯃꯤ ꯑꯃꯥ ꯀꯦꯕꯒꯤ ꯔꯦꯠꯁꯦ ꯀꯌꯥꯃꯨꯛ ꯑꯣꯏꯒꯦ
ꯃꯤ‌ ꯀꯦꯕꯁꯦ ꯑꯗꯨꯝ ꯑ ꯀꯩꯅꯣ ꯂꯧꯋꯦ ꯑꯃꯥ ꯑꯗꯨꯝ ꯂꯧꯋꯦ ꯑꯃꯥ ꯁꯨꯃꯥꯏꯅ ꯆꯠꯂꯦ ꯑꯃ ꯃꯌꯥꯗ ꯔꯦꯠꯇꯣ ꯑꯗꯨꯝ
ꯎꯝ ꯐꯩ ꯐꯩ ꯅꯪꯗꯤ ꯄꯩꯁꯥ ꯊꯣꯛꯐꯝ ꯌꯥꯝ ꯂꯩꯔꯦ ꯑꯩꯈꯣꯏꯁꯦ ꯀꯩꯁꯨ ꯊꯣꯏꯗꯣꯛꯄ ꯍꯣꯠꯅꯗ꯭ꯔꯦꯗ ꯑꯉꯥꯡ ꯈꯔ ꯌꯦꯡ ꯁ꯭ꯀꯨꯜ ꯆꯠꯄꯒꯤ ꯈꯔ ꯁꯦꯟꯅ
ꯎꯝ
ꯃꯇꯝ ꯂꯦꯝꯗ꯭ꯔꯦ ꯗꯨꯅꯤ
ꯎꯝ ꯐꯩ ꯐꯤ ꯁꯥꯕ ꯈꯣꯠꯄ ꯇꯧꯗꯕ꯭ꯔꯣ
ꯐꯤꯗꯤ ꯁꯥꯗ꯭ꯔꯦ
ꯑꯣ ꯑꯗꯨꯝ ꯌꯨꯝꯒꯤ ꯊꯕꯛ ꯏꯪꯈꯥꯡ ꯇꯧꯔꯒ ꯑꯗꯨꯝ ꯂꯩꯔꯦ
ꯎꯝ ꯌꯨꯝꯒꯤ ꯊꯕꯛ ꯏꯟꯈꯥꯡ ꯈꯔ ꯇꯧꯔꯦ ꯑꯗꯩ ꯀꯦꯟꯗꯟ ꯈꯔ ꯈꯔ ꯁꯥꯔꯤ ꯎꯝ ꯗꯨꯀꯥꯟꯗ ꯀꯩꯗ ꯈꯒ ꯐ꯭ꯔꯤ ꯂꯩꯕ ꯃꯇꯝꯗ
ꯀꯦꯟꯗꯜ ꯁꯥꯕꯗꯨꯗꯤ ꯀꯃꯥꯏ ꯊꯥꯕ꯭ꯔꯥ ꯄꯨꯟꯅ ꯄꯨꯟꯅ ꯊꯥꯔꯦ
ꯑꯥꯎ ꯄꯨꯟꯅ ꯄꯨꯟꯅ ꯗꯨꯀꯥꯟꯗ ꯂꯧꯋꯦ ꯑꯗꯨꯒ ꯄꯨꯂꯞ ꯄꯨꯂꯞ ꯃꯣꯏꯅ ꯍꯥꯏꯔ ꯍꯥꯏꯔ ꯄꯨꯂꯞ ꯄꯨꯂꯞ ꯊꯤꯟꯕ ꯑꯗꯨꯝ
ꯑꯣ ꯗꯨꯀꯥꯟ ꯍꯥꯏꯁꯦ ꯕꯖꯥꯔꯒꯨꯝꯕꯗ ꯑꯗꯨꯝ ꯊꯥꯕ꯭ꯔꯣ
ꯎꯝ ꯕꯖꯥꯔꯗꯤ ꯅꯠꯇ꯭ꯔꯦ ꯑꯩꯈꯣꯏ ꯂꯩꯔꯛꯀꯤ ꯗꯨꯀꯥꯟ ꯈꯔ ꯆꯥꯎꯕ ꯍꯣꯜꯁꯦꯜ ꯊꯥꯕ ꯑꯗꯨꯒꯨꯝꯕꯗ ꯑꯗꯒꯤ ꯀ꯭ꯋꯥꯛꯀꯩꯊꯦꯜ ꯕꯖꯥꯔ ꯁ꯭ꯋꯥꯏꯗ ꯊꯥꯔꯦ
ꯎꯝ
ꯅꯪ ꯐꯤꯗꯤ ꯀꯩꯀꯩ ꯐꯤ ꯁꯥꯔꯤꯒꯦ
ꯑ ꯂꯥꯏꯒꯤ ꯐꯤ ꯃꯆꯥ ꯃꯆꯥꯅꯤꯗ
ꯑꯣ ꯑꯗꯨꯁꯨ ꯌꯥꯝꯅ ꯆꯠꯂꯦ ꯍꯥꯏꯕꯅꯤꯅꯦ
ꯑꯧ ꯆꯠꯂꯦ ꯑꯗꯨꯗꯣ ꯕꯖꯥꯔꯗ ꯊꯥꯏꯌꯦ ꯂꯧꯋꯦ
ꯐꯩ ꯐꯩ ꯃꯇꯝ ꯂꯩꯔꯤꯉꯩꯗ ꯄꯩꯁꯥ ꯇꯥꯟꯖꯜꯂꯧ ꯐ꯭ꯔꯤꯗ ꯂꯩꯗꯧ ꯁꯔꯨꯛꯄꯨꯗꯤ ꯅꯠꯇ꯭ꯔꯥ ꯅꯪꯗꯤ ꯄꯩꯁꯥ ꯊꯨꯞꯐꯝ ꯌꯥꯝ ꯂꯩꯔꯦ ꯄꯩꯁꯥ ꯊꯝꯐꯝ ꯂꯩꯔꯝꯃꯔꯣꯏ
ꯂꯩꯇ꯭ꯔꯦ ꯄꯩꯁꯥ ꯉꯥꯗ ꯌꯣꯝꯃꯦ ꯆꯠꯅꯕꯁꯨ ꯚꯥꯔꯤꯗꯅꯤꯗ ꯇꯥꯜꯂꯁꯨ ꯆꯞ ꯃꯥꯟꯅꯩ ꯑꯗꯨꯝ ꯑꯗꯨꯝ ꯆꯞ ꯃꯥꯟꯅꯩ ꯑꯗꯨꯝ ꯆꯪꯒꯤ ꯆꯞ ꯃꯥꯟꯅꯩ
ꯌꯥꯝ ꯌꯥꯝ ꯂꯥꯛꯄꯒꯤ ꯌꯥꯝ ꯆꯠꯐꯝ ꯑꯗꯨꯝ ꯂꯥꯛꯑꯦꯕ
ꯑ ꯑꯗꯨꯝ
ꯑꯗꯩ ꯂꯩꯁꯥꯕꯤꯅꯤꯅ ꯐꯤꯔꯣꯜꯁꯨ ꯑꯅꯧ ꯑꯅꯧꯕ ꯂꯩꯅꯤꯡꯉꯝꯒꯅꯤꯗ‌ꯣ
ꯂꯩꯅꯤꯡꯉꯦ ꯀꯩꯅꯣꯝꯃ ꯑꯅꯧꯕ ꯊꯣꯂꯛꯄꯗ ꯑꯗꯨꯝ ꯂꯩꯅꯤꯡꯉꯤꯗꯣ
ꯎꯝ
ꯑꯃꯨꯔꯛ ꯁꯦꯠꯈꯤꯕꯁꯤꯅꯅꯦ ꯑꯅꯤꯔꯛꯀ ꯁꯦꯠꯅꯤꯡꯕ ꯅꯠꯇꯦ
ꯎꯝ ꯏꯃꯥꯍꯣꯏꯗꯤ ꯊꯕꯛ ꯆꯠꯂꯤꯕꯣ
ꯑꯧ ꯆꯠꯂꯤꯌꯦ
ꯎꯝ
ꯏꯃꯥ ꯍꯣꯏ ꯑꯗꯨꯝ ꯕꯣꯔꯗꯤꯡ ꯀꯩꯀꯥꯒꯤ ꯆꯥꯛ ꯀꯩꯀꯥ ꯊꯣꯡꯕ ꯈꯣꯠꯄ
ꯐꯩꯗ ꯉꯥ ꯑꯣꯏꯕꯅꯤꯅ ꯇꯥꯟꯕ ꯌꯥꯔꯤꯉꯩ ꯇꯥꯜꯍꯧꯁꯅꯨ
ꯎꯝ ꯆꯦ ꯍꯣꯏꯗꯤ ꯑꯗꯨꯝ ꯀꯃꯥꯏꯅ ꯇꯧꯔꯤꯒꯦ
ꯑꯗꯨꯝ ꯂꯩ ꯍꯧꯖꯤꯛꯀꯥꯟꯁꯦ ꯒ꯭ꯌꯥꯟ ꯇꯥꯗꯦ ꯄꯣꯠ ꯑꯃꯔꯣꯝ ꯇꯥꯡꯉꯤꯕ
ꯎꯝ
ꯑꯗꯒꯤ ꯑꯉꯥꯡꯒꯤ ꯑꯩꯈꯣꯏꯁꯨ ꯆꯠꯐꯝꯒꯤ ꯆꯠꯐꯝ ꯉꯥꯛꯇꯅꯤ ꯑꯉꯥꯡꯒꯤ ꯂꯥꯏꯔꯤꯛ ꯇꯝꯕꯋ‌ꯣ ꯁ꯭ꯀꯨꯜꯒꯤꯌ‌ꯣ ꯄꯩꯁꯥꯁꯦ ꯆꯪꯕꯒꯤ ꯂꯣꯏ ꯀꯧ ꯅꯥꯏꯗꯦ ꯑꯗꯨꯅꯤ
ꯑꯣ
ꯎꯝ ꯑꯗꯣ ꯅꯣꯏꯗꯤ ꯅꯥꯕ ꯈꯣꯠꯄꯗꯤ ꯌꯥꯎꯗꯦ
ꯑꯅꯥ ꯑꯌꯦꯛ ꯌꯥꯎꯗꯦ ꯑꯩꯈꯣꯏ ꯃꯥꯥꯗꯣ ꯁꯨꯒꯔ ꯈꯔ ꯂꯩꯌꯦ
ꯑ‌ꯣ
ꯑꯗꯨ ꯈꯔ ꯀꯩꯅꯣ ꯇꯧꯋꯦ
ꯑ ꯁꯨꯒꯔ ꯂꯩꯕꯁ‌ꯦ
ꯎꯝ ꯆꯥꯕ ꯊꯛꯄ ꯈꯔꯅꯦ ꯆꯦꯛꯁꯤꯜꯂꯦ ꯆꯥꯕ ꯊꯛꯄ ꯈꯣꯠꯄ ꯑꯗꯨ ꯇꯧꯋꯤ
ꯎꯝ ꯅꯣꯏ ꯃꯥꯗꯤ ꯖꯣꯇꯣꯟꯁꯨ ꯌꯥꯝ ꯀꯟꯕꯅꯤ
ꯑꯥ ꯀꯜꯂꯦ ꯖꯣꯇꯣꯟ ꯀꯜꯂꯦ ꯑꯩꯈꯣꯏ ꯏꯃꯥ ꯏꯁꯧ ꯂꯥꯡꯒ꯭ꯔꯖꯥꯠꯅꯦ ꯑꯗꯨꯝ
ꯖꯨꯇꯣꯟ ꯈꯔ ꯀꯜꯂꯤꯒꯩ ꯑꯗꯨꯝ ꯐꯕꯅꯤ ꯆꯥꯕ ꯈꯔ ꯆꯦꯛꯁꯤꯟꯗ꯭ꯔꯗꯤ ꯍꯦꯛꯇ ꯍꯥꯏꯒꯠꯄꯅꯦꯕ ꯑꯩꯈꯣꯏꯁꯨ ꯑꯩꯈꯣꯏ ꯏꯞ
ꯆꯦꯛꯄꯨ ꯁꯨꯡꯇꯧ ꯇꯧꯗꯦꯗ
ꯑ ꯑꯩꯈꯣꯏ ꯏꯀꯨꯕꯣꯛꯇꯨꯁꯨ ꯅꯥꯔꯤꯌꯦ ꯑꯗꯨ ꯂꯥꯏꯅꯥꯗꯣ ꯑꯗꯨꯅ ꯃꯣꯏꯗꯤ ꯕꯤ ꯄꯤꯁꯨ
ꯇꯥꯕ꯭ꯔꯣ
ꯑꯗꯨꯅ ꯑꯩꯈꯣꯏꯁꯨ ꯑꯗꯨꯝ ꯂꯩ ꯅꯥꯔꯤꯅꯤ
ꯑꯣ ꯃꯣꯏꯁꯦ ꯑꯗꯨꯝ ꯐꯠꯇꯤ ꯐꯠꯇ꯭ꯔꯕ ꯃꯥꯜꯂꯦꯀꯣ
ꯅꯥꯕꯨ ꯅꯥꯒ꯭ꯔꯗꯤ ꯆꯦꯛꯁꯤꯜꯂꯒ ꯑꯗꯨꯝ ꯂꯩꯕ ꯅꯠꯇ꯭ꯔꯗꯤ ꯀꯣꯛꯄ ꯉꯝꯗꯕ ꯖꯥꯠꯅꯤ
ꯎꯝ ꯑꯗꯨꯗꯣ ꯃꯤ ꯈꯔ ꯑꯃꯅꯁꯨ ꯈꯔ ꯂꯩꯔꯒ ꯐꯩꯌꯦ ꯀꯥꯏꯅꯒ ꯑꯩꯈꯣꯏ ꯌꯨꯝꯊꯪꯅꯕꯒꯤ ꯑ ꯑꯃꯁꯨ ꯇꯧꯋꯦꯕ ꯐꯒꯔꯦ ꯀꯣꯛꯈ꯭ꯔꯦ ꯀꯥꯏꯅꯒ ꯇꯧꯋꯦꯕ ꯑꯗꯨꯅ ꯀꯃꯥꯏꯅ ꯇꯧꯔꯤꯖꯥꯠꯅꯣ
ꯈꯪꯗꯦꯅꯦ ꯃꯣꯏꯗꯨꯅ ꯌꯥꯝ ꯋꯥꯡꯗꯕꯩ ꯑꯣꯏꯖꯥꯠꯂ ꯑꯗꯣ ꯍꯥꯏꯕꯨ ꯍꯥꯏꯒꯠꯀꯦ ꯇꯧꯔꯗꯤ ꯑꯗꯨꯝ ꯂꯩꯔꯛꯄꯖꯥꯠꯅꯤꯗ ꯃꯁꯤ ꯂꯥꯏꯅꯥꯁꯦ ꯂꯥꯏꯅꯥ ꯃꯈꯜ ꯑꯃꯅꯤ
ꯎꯝ
ꯑꯗꯒꯤ ꯍꯧꯖꯤꯛꯀꯥꯟꯗꯤ ꯌꯨꯝꯊꯣꯡ ꯈꯨꯗꯤꯡꯒꯤ ꯁꯨꯒꯔ ꯅꯥꯗꯕ ꯃꯤꯁꯦ ꯂꯩ ꯁꯤꯜꯂꯛꯇ꯭ꯔꯦꯕ
ꯑꯥ
ꯈꯔꯕꯨ ꯑꯍꯟ ꯆꯍꯤ ꯈꯔ ꯌꯥꯝꯈꯠꯂꯛꯑꯗꯤ ꯁꯨꯒꯔꯁꯦ ꯍꯦꯛꯇ ꯂꯥꯛꯄꯒꯤ ꯐꯤꯕꯝꯗ ꯂꯩꯔꯦ
ꯎꯝ ꯈꯔ ꯑꯍꯟ ꯑꯣꯏꯁꯜꯂꯛꯑꯗꯤ
ꯎꯝ ꯅꯣꯏꯗꯤ ꯃꯤ ꯀꯌꯥ ꯆꯥꯔꯤ
ꯑꯩꯈꯣꯏ ꯑꯍꯨꯝ ꯆꯥꯏꯌꯦ
ꯑꯣ
ꯑꯩꯈꯣꯏ ꯃꯤ ꯑꯍꯨꯝ ꯆꯥꯏ ꯑꯩꯈꯣꯏ ꯏꯃꯥꯅꯦ ꯑꯩꯅꯦ ꯏꯆꯟꯅꯨꯄꯤꯒ ꯑꯣ ꯏꯅꯝꯃ ꯍꯣꯏꯗꯤ ꯀꯌꯥ ꯆꯥꯒꯦ
ꯑꯁ ꯑꯩꯈꯣꯏꯗꯤ ꯃꯤ ꯌꯥꯝ ꯌꯥꯝꯃꯤꯗ ꯃꯤ ꯅꯤꯄꯥꯜ ꯃꯥꯄꯜꯃꯨꯛ ꯆꯥꯏ
ꯏꯃꯥꯏꯄꯦꯝ ꯌꯥꯝꯃꯦ ꯍꯦ ꯅꯤꯄꯥꯟ ꯃꯥꯄꯟ ꯆꯥꯔꯗꯤ
ꯎꯝ ꯑꯗꯨꯅ ꯑꯥ ꯅꯣꯡꯉꯥꯜꯂꯛꯄꯗꯒꯤ ꯃꯣꯏꯒꯤ ꯆꯥꯅꯕ ꯂꯥꯛꯅꯕꯅꯦ
ꯎꯝ
ꯑꯗꯒꯤ ꯐꯤ ꯁꯨꯅꯕ ꯂꯥꯛꯅꯕꯅꯦ ꯏꯃꯨꯡ ꯂꯣꯏꯁꯤꯟꯅꯕ ꯇꯧꯕꯅꯦ ꯉꯥꯛꯇ ꯂꯩꯊꯣꯛꯄ ꯁꯪꯗꯦ
ꯎꯝ ꯑꯗꯨꯅ ꯑꯁ ꯊꯕꯛ ꯑꯃ ꯑꯗꯨꯝ ꯑꯣꯏꯕꯤꯅꯤꯅꯦꯀꯣ
ꯃꯥꯅꯦ ꯏꯃꯨꯡꯒꯤ ꯊꯕꯛꯁꯤꯅ ꯃꯤꯅꯗꯤ ꯊꯕꯛ ꯅꯠꯇꯦ ꯍꯥꯏꯕ ꯁꯤ ꯄꯨꯔꯥ ꯊꯕꯛ ꯑꯃꯅꯤ ꯄꯩꯁꯥ ꯐꯪꯗꯕ ꯊꯕꯛ ꯑꯗꯣ
ꯎꯝ ꯄꯩꯁꯥ ꯐꯪꯗ꯭ꯔꯁꯨ ꯊꯕꯛꯇꯨꯁꯨ ꯇꯧꯗ ꯌꯥꯗꯕꯅꯤꯅꯦ
ꯃꯥꯅꯤ ꯃꯥꯅꯤ ꯑꯗꯨꯒ ꯀꯨꯏ ꯀꯨꯏꯅ ꯂꯩꯁꯥꯒꯣ ꯏꯕꯦꯃꯥ ꯀꯔꯤ ꯀꯥꯟꯅꯒꯝꯣ ꯅꯤꯡ ꯇꯦꯛꯀꯩ ꯂꯩꯁꯥꯔꯒꯀꯣ ꯍꯌꯦꯡ ꯆꯠꯈꯤꯕꯅ ꯐꯩ ꯌꯨꯝꯗ
ꯑꯦ
ꯌꯨꯝꯗ ꯅꯨꯡꯉꯥꯏꯕꯒ ꯃꯤ ꯃꯌꯨꯝ ꯆꯠ ꯈꯔ ꯅꯨꯡꯉꯥꯏꯔꯦ ꯍꯥꯏꯁꯦ ꯃꯥꯟꯅꯗꯦ
ꯎꯝ
ꯑꯩꯈꯣꯏꯁꯨ ꯆꯥꯕ ꯊꯛꯄ ꯑꯩꯈꯣꯏ ꯗꯥꯏꯕꯤꯇꯤꯁ ꯅꯥ ꯑꯕ ꯑꯃ ꯌꯥꯎꯕꯅꯤꯅ ꯆꯦꯛꯁꯟꯗ ꯌꯥꯗꯦꯕ
ꯎꯝ
ꯅꯣꯏꯒꯤ ꯅꯣꯏ ꯀꯣꯂꯨꯞ ꯄꯔꯤꯡꯗꯣ ꯄꯨꯂꯞ ꯂꯩꯔꯤꯕꯣ ꯍꯧꯖꯤꯛ ꯑꯗꯨꯝ
ꯑꯧ ꯂꯩꯌꯦ ꯄꯔꯦꯡꯗꯣ ꯄꯨꯂꯞ ꯂꯩꯌꯦ ꯑꯧ ꯑꯃꯕꯨꯗꯤ ꯌꯨꯝ ꯁꯥꯒ꯭ꯔꯦ
ꯑꯣ ꯅꯣꯏ ꯀꯣꯂꯨꯞꯇꯨꯁꯨ ꯃꯤ ꯌꯥꯝꯃꯒ ꯅꯨꯡꯉꯥꯏꯕꯅꯤꯅꯦ
ꯅꯨꯡꯉꯥꯏꯌꯦ ꯑꯩꯈꯣꯏꯗꯤ ꯑꯗꯨꯝ ꯃꯤꯁꯦ ꯂꯥꯡꯉꯦ ꯋꯥꯠꯇꯦ
ꯎꯝ ꯑꯉꯥꯡꯈꯩꯗꯨ ꯆꯥꯎꯅꯔꯝꯃꯅꯤ
ꯆꯥꯎꯅꯔꯦ ꯂꯩꯁꯥꯕꯤ ꯐꯥꯔꯦ ꯑꯩꯈꯣꯏ ꯑꯩꯈꯣꯏꯗꯒꯤ ꯍꯦꯟꯅ ꯆꯥꯎꯕ
ꯀꯨꯏꯔꯦ ꯂꯥꯛꯇꯕ ꯅꯣꯏꯔꯣꯝꯗꯁꯨ
ꯑ ꯀꯣꯏꯊꯣꯔꯛꯑꯣ ꯅꯣꯡꯃ ꯅꯣꯏ ꯅꯣꯏꯗꯤ ꯑꯉꯥꯡ ꯄꯤꯛꯑꯝꯒꯤꯅꯤꯗ
ꯑꯉꯥꯡ ꯑꯉꯥꯡꯁꯦ ꯏꯆꯥꯅꯨꯄꯤꯗꯨꯗꯤ ꯆꯍꯤ ꯃꯉꯥ ꯇꯔꯨꯛ ꯍꯥꯏꯔꯛꯑꯦ ꯏꯆꯥ ꯅꯨꯨꯄꯥꯗꯨꯅ ꯈꯔ ꯆꯥꯎꯔꯦ
ꯑꯣ ꯑ ꯈꯔ
ꯑꯗꯨꯝ ꯊꯅꯝꯕꯗꯤ ꯌꯥꯔꯛꯑꯦ
ꯌꯥꯔꯦꯕ ꯈꯔ ꯈꯔ ꯍꯣꯏ ꯍꯣꯏ ꯂꯩꯁꯥꯒꯤ ꯐꯥꯔꯒ ꯂꯥꯛꯑꯣ ꯅꯃꯥꯝꯆꯥ ꯍꯦꯛ ꯑꯣ ꯍꯣ ꯐꯔꯦ ꯑꯗꯨ ꯑꯩ ꯊꯝꯃꯒꯦ ꯎꯝ ꯀꯣꯟꯅ ꯑꯃꯨꯛ ꯁꯥꯟꯅꯔꯁꯤ ꯊꯝꯃꫭ ꯊꯝꯃꫭ
ꯍꯣꯏ ꯍꯣꯏ